ꯑꯣ ꯇꯔꯔꯕ
ꯇ ꯇꯥꯔꯔꯕꯣ
ꯇꯥꯔꯦ
ꯍꯥꯥ
ꯇꯌꯦ
ꯅꯅ ꯉꯉꯄꯠꯇꯥꯕ꯭ꯔꯣ ꯈꯔ ꯅꯛꯁꯜꯂꯒ ꯉꯥꯡꯉꯛꯑꯣ
꯭ꯔ ꯎꯝ ꯌꯥꯔ ꯄ ꯂ ꯁꯅꯅ
ꯍꯥꯥ
ꯑꯦꯔꯄꯤꯁꯇꯣ ꯂꯦꯡ ꯁꯥꯟꯅꯕꯩꯅꯦꯕ
ꯑ ꯇꯨ ꯂꯕ ꯀꯅꯥꯣ
ꯄꯦꯟꯨ ꯅꯣꯏ ꯆꯥꯗ꯭ꯔꯤꯗ ꯊꯣꯡ ꯍꯧꯧꯗꯉꯥꯏ
ꯀꯩꯅꯣꯅꯦ ꯍꯧꯖꯤꯛꯁꯤꯕꯣ ꯄꯨꯔꯛꯁꯨ ꯊꯦꯡꯉꯁꯤꯕꯣ
ꯀꯥꯏꯗꯅ ꯉꯔꯥꯡ ꯅꯍꯥꯟꯗꯒꯤꯩ ꯄꯨꯡ ꯑꯍꯨꯝꯗ ꯆꯥꯛ ꯆꯥꯕꯤ ꯑꯃ ꯇꯧꯔꯛꯏ ꯑꯩ
ꯀꯥꯏꯗꯒꯤ ꯀꯥꯏꯗ ꯆꯥꯕ
ꯄꯨꯡ ꯑꯍꯨꯝ ꯑꯍꯨꯝ ꯄꯨꯡ ꯑꯍꯨꯝ ꯇꯥꯗ꯭ꯔꯤꯕ ꯆꯥꯛ ꯆꯥꯗꯕꯤ ꯆꯥꯛ ꯆꯥ ꯐꯪꯗꯕ ꯑꯃ ꯇꯧꯔꯛꯑꯦꯕ ꯊꯕꯛꯁꯤ ꯃꯌꯥꯝꯁꯤꯅ
ꯎꯝ ꯅꯪ ꯊꯣꯡꯉꯩꯗ꯭ꯔꯥ ꯍꯥꯏꯁꯦ ꯊꯣꯡꯉ ꯌꯥꯗ꯭ꯔꯣ
ꯅꯠꯇꯦꯍꯦ ꯅꯍꯥꯟ ꯑꯃꯨꯛ ꯂꯧꯕꯨꯛ ꯀꯨꯝꯃꯦ ꯂꯧꯕꯨꯛ ꯀꯨꯝꯕꯗ ꯍꯜꯂꯛꯄꯗ ꯄꯨꯡ ꯑꯅꯤ ꯇꯥꯔꯦ
ꯆꯥꯛ ꯆꯥꯔꯒ ꯑꯃꯨꯛ ꯀꯨꯝꯒꯤꯗꯤ ꯂꯩꯇꯦ ꯑꯗꯨꯗꯨꯒ ꯆꯥꯛ ꯆꯔꯥ ꯍꯦꯜꯂꯒ ꯇꯨꯝ ꯀꯨꯝꯃꯤꯕ
ꯑꯗꯨꯒ ꯉꯔꯥꯡꯗꯨ ꯗ ꯍꯥꯔ ꯂꯧ ꯆꯠꯂꯦ ꯄꯨꯡ ꯇꯔꯥꯃꯥꯊꯣꯏꯗ ꯆꯠꯄꯗꯨꯅ ꯑꯥ ꯄꯨꯡ ꯑꯍꯨꯝ ꯇꯥꯛꯑꯦ ꯑꯗꯨꯁꯨ
ꯍꯥꯔꯅ ꯀꯗꯥꯏꯗ ꯂꯧ ꯑꯣꯏꯕ
ꯑꯩꯈꯣꯏ ꯑꯍꯥꯛ ꯆꯗꯤꯤꯡꯒꯤ ꯄꯝꯀꯥꯟꯗꯩ ꯎꯕꯗꯨꯅꯤꯗ ꯃꯣꯏꯅ ꯍꯥꯟꯅ ꯌꯦꯡꯕꯗꯨ ꯑꯗꯨ ꯂꯧ ꯆꯠꯄ ꯉꯥꯡ
ꯃꯩꯔꯥꯛꯂꯛꯀꯤꯗꯨꯗ ꯌꯦꯟꯅꯦ ꯇꯧꯗ ꯌꯦꯟꯈ꯭ꯔꯕ
ꯃꯅꯥ ꯀ ꯂꯥꯕꯁꯤ ꯍꯣꯡꯒꯗ
ꯎꯝ
ꯈꯪꯗꯦ ꯌꯦꯟ
ꯑꯩꯈꯣꯏ ꯑꯩꯈꯣꯏꯔꯣꯝꯒꯤꯗꯤ ꯇꯧꯗ꯭ꯔꯣ
ꯣꯡꯗꯤ ꯍꯥꯔꯖꯦꯟꯗꯔꯤꯗ
ꯈꯣꯏꯔꯣꯃꯤꯅ ꯈꯔ ꯇꯞꯊꯔꯛꯑꯅꯤ
ꯌꯦ ꯑꯗꯨ ꯃꯥꯟꯗꯦꯗ ꯐꯪꯗꯗ
ꯃꯣꯏ ꯀꯤꯁꯥꯟ ꯀ ꯏꯁꯀꯤꯝꯒꯤ ꯃꯈꯥꯗ ꯌꯦꯡꯅꯦꯅ ꯇꯧꯕꯅꯦ
ꯍꯣꯏ ꯐ꯭ꯔꯤꯗꯤ ꯂꯣꯏ ꯐ꯭ꯔꯤꯅꯦꯕ
ꯑꯗꯨꯅꯦ ꯑꯩꯅ ꯕꯥꯆꯧꯗ ꯍꯥꯏꯈꯤꯕꯅꯦ ꯃꯥꯗꯣ ꯍꯪꯉꯣ ꯍꯥꯏꯔꯒ ꯄ꯭ꯔꯗꯥꯥꯟꯅꯤꯗꯨꯗ ꯍꯪꯉꯨ ꯍꯥꯏꯔꯒ ꯍꯪꯕ꯭ꯔꯥ ꯍꯪꯗꯕ꯭ꯔꯥ ꯈꯪꯗꯦ ꯅ ꯅꯧꯔꯤꯗꯁꯨ ꯐ꯭ꯔꯤꯔꯣ
ꯑꯩꯈꯣꯏ ꯂꯧꯗꯨꯁꯨ ꯐ꯭ꯔꯤꯅꯦ ꯃꯣꯏꯅꯤ ꯍꯥꯏꯁꯤꯅ ꯍꯥꯔꯗꯤ ꯋꯥꯠꯇꯅꯕ ꯄꯤꯅꯦ ꯁꯤꯅꯤ ꯐ꯭ꯔꯤ ꯉꯥꯛꯇꯅꯦ ꯃꯣꯏ ꯍꯥꯏꯗꯣ ꯑꯗꯨꯗꯤ ꯑꯩꯈꯣꯏꯁꯤꯁꯨ ꯐ꯭ꯔꯤꯅꯦꯕ ꯃꯣꯏꯅ ꯀꯩꯅꯣ ꯇꯧꯗꯣ ꯑꯗꯣ ꯑꯩꯈꯣꯏꯁꯤꯅ ꯌꯦꯟꯗꯣꯏꯔꯤ ꯌꯦꯜꯂꯣꯏꯗꯣꯏꯔꯣ ꯈꯪꯗꯦ ꯄꯩꯁꯥ ꯆꯥꯅ ꯇꯣꯛꯈꯤꯗꯣꯏꯔꯥ
ꯑꯗꯨꯗꯤ ꯌꯥꯝ ꯇꯣꯏꯅꯗꯤ ꯌꯦꯜꯂꯛꯑꯣꯍꯦ ꯀꯩꯅꯣ ꯇꯧꯕ ꯑꯃꯛ ꯑꯃꯨꯛ ꯑꯅꯤꯔꯛꯅ ꯀꯩꯅꯣꯝꯗꯤ ꯌꯦꯡ ꯌꯦꯟꯕꯅꯤ ꯂꯧ ꯁꯪꯉꯝꯃꯝꯒꯤ ꯀꯣꯟꯅꯅꯕ ꯆꯥꯡꯗꯅꯤ ꯀꯩꯅꯣ ꯌꯦꯜꯂꯛꯇꯨ ꯑꯗꯨ ꯐꯤ ꯑꯅꯤ ꯌꯦ ꯅꯅꯨꯡ
ꯁꯪꯒꯝ ꯑꯃꯒꯤꯝ ꯕꯣꯔꯥ ꯁꯪꯒꯝ ꯑꯃꯒꯤꯝ ꯄꯦꯛ ꯑꯃ
ꯕꯦꯛ ꯑꯃ ꯐꯪꯉꯦꯔꯕ
ꯍꯣꯏ ꯁꯪꯒꯥꯝꯕꯝꯒꯤ ꯕꯦꯦꯛ ꯑꯃ ꯍꯥꯏꯕ
ꯅꯪꯒꯤ ꯁꯪꯉꯝ ꯀꯌꯥꯒꯤ ꯂꯧꯕ
ꯑꯥ ꯆꯅꯤꯡꯉꯦꯗꯨꯗꯤ ꯁꯪꯒꯝ ꯑꯃꯇꯪꯅꯤꯍꯦ ꯍꯇ ꯌꯦ
ꯀꯌꯥ ꯅꯨꯡꯉꯥꯏꯇ ꯈꯔ ꯄꯠ ꯄꯠ ꯇꯠꯄꯒꯗꯧ
ꯑꯦ ꯆꯦꯁꯪ ꯀꯥꯗ ꯂꯩ ꯇꯤ ꯄꯨꯜꯅꯤ ꯀꯩꯅꯣ
ꯂꯌꯦꯒ꯭ꯔꯦꯦ ꯅꯪꯅ ꯃꯑꯣꯃ ꯅꯦꯡꯎꯀ ꯇꯥ
ꯑꯩꯣꯏꯅ ꯄꯥꯏ ꯂꯩꯅꯤ ꯋꯥꯏ ꯑꯃꯨꯛ ꯂꯩꯅꯤ
ꯑꯩ ꯑꯩ ꯂꯣꯛ ꯊꯨꯡꯉꯦ ꯑꯗꯨ ꯅꯥꯀꯣꯡꯒ ꯂꯣꯏ ꯄꯪꯁꯤꯟꯈ꯭ꯔꯦꯅ ꯅꯞꯁꯤꯠ ꯅꯟꯗꯟ
ꯎꯝ ꯅꯨꯡꯗꯥꯡ ꯐꯦꯟꯗꯥꯔ ꯇꯣꯡꯉꯣꯏꯔꯥ
ꯅꯨꯡꯗꯥꯡꯗꯤ ꯐꯦꯟ ꯊꯥꯗꯦꯗ ꯅꯍꯥꯟ ꯃꯣꯏꯔꯥꯡ ꯆꯠꯂꯨꯕꯩ ꯍꯜꯂꯛꯄꯗꯏ ꯇꯧꯤ
ꯑꯗꯨꯗ ꯀꯩꯅꯣ ꯃꯣꯏꯔꯥꯡ ꯆꯠꯂꯒ ꯀꯩꯝ ꯆꯥꯕ ꯈꯣꯠꯄꯁꯨ ꯇꯧꯗꯦ ꯍꯥꯏ ꯍꯤꯁꯨ ꯇꯣꯡꯇꯦ ꯍꯥꯏ
ꯅꯨꯡꯁꯤꯠ ꯊꯨꯕ ꯅꯨꯡꯁꯤꯠ ꯊꯨꯕ ꯒꯥꯔꯤꯗꯨꯗ ꯁꯥꯏꯌꯦꯅ ꯒ꯭ꯂꯥꯁꯇꯨ ꯆꯤꯡꯊꯔꯒ ꯇꯣꯡꯕ
ꯗ ꯑꯩꯅ ꯍꯥꯏꯗꯤ ꯃꯣꯏꯔꯥꯡ ꯆꯠ ꯑꯩꯈꯣꯏ ꯆꯠꯂꯒ ꯀꯦꯞꯁꯨ ꯇꯧꯗꯕꯤ ꯂꯥꯛꯑꯦ ꯍꯥꯏꯕ
ꯒꯥꯔꯤꯗꯨꯅ ꯑꯃꯅ ꯑꯃꯨꯛ ꯄꯨꯈ꯭ꯔꯦ ꯃꯤ ꯊꯤꯟꯕ ꯑꯃꯨꯛ ꯆ ꯆꯈ꯭ꯔꯦ ꯑꯃꯗ ꯑꯃꯨꯛ ꯊꯤꯟꯗꯣꯡꯖꯈ꯭ꯔꯦ ꯑꯗꯨ ꯑꯩꯈꯣꯏ ꯆꯠꯅꯕ ꯃꯇꯝ ꯇꯕ ꯂꯩꯇ꯭ꯔꯦ ꯅꯨꯃꯤꯠ ꯇꯥꯔ ꯍꯜꯂꯛꯏꯗ
ꯍꯤꯇꯣꯡ ꯊꯣꯛꯎꯒ ꯅ ꯑꯗꯨꯁꯔ
ꯑꯦ ꯒꯥꯔꯤ ꯄꯨꯖꯥ ꯀꯗꯤ ꯀꯃ ꯆꯠꯇꯒ
ꯅ ꯉꯥꯡ ꯉꯣꯏꯔꯥꯡ ꯀꯩꯅꯣꯗ ꯀꯩꯅꯣꯗꯤ ꯊꯔꯝꯃꯤꯔꯣ ꯍꯥꯏꯁꯦ
ꯑꯩꯈꯣꯏꯅ ꯄꯨꯈꯤꯕ ꯑꯩꯈꯣꯏꯅ ꯊꯧꯔ ꯆꯠꯈꯤꯕ ꯒꯥꯔꯤꯗꯣ ꯃꯣꯏꯅ ꯊꯧ ꯆꯠꯈ꯭ꯔꯦ ꯍꯥꯏꯕ ꯃꯣꯏꯅ ꯑꯣꯏꯅ ꯃꯤ ꯊꯤꯗꯣꯛ ꯁꯤꯤꯟꯟꯗꯧ ꯂꯩꯈ꯭ꯔꯦ ꯍꯥꯏꯕ ꯑꯗꯨꯗꯒꯤ ꯑꯩꯈꯣꯏ ꯆꯠꯄꯗꯣ ꯐꯪꯍꯧꯗ꯭ꯔꯦ ꯍꯥꯏꯕ ꯃꯇꯝꯗꯣ ꯂꯩꯔꯛꯇ꯭ꯔꯦ ꯍꯥꯏꯕ
ꯑꯣꯝ
ꯑꯩꯈꯣꯏꯅꯦ ꯍꯣꯏꯗꯪ ꯑꯃꯨꯛ ꯐꯅꯥ ꯀꯨꯏ ꯂꯩꯊꯣꯔꯛꯑꯦ ꯁꯥꯟꯇꯗꯣ ꯗ꯭ꯔꯦꯟ ꯆ ꯂꯩꯔꯝꯃꯦ
ꯁꯥꯟꯇꯥ
ꯃꯃꯥ ꯁꯥꯟꯗ
ꯎꯝ ꯃꯁꯛꯕꯨ ꯎꯗ ꯀꯨꯏꯔꯤꯅꯦ
ꯁꯉꯥꯏ ꯐꯦꯁꯇꯤꯚꯦꯜ ꯇꯧꯕꯗꯣ
ꯎꯝ
ꯑꯗꯣꯝ ꯅꯥꯀꯟꯗꯨꯗ ꯇ꯭ꯔꯦꯟ ꯆꯠ ꯂꯩꯔꯝꯃꯦ ꯊꯤ ꯀꯥꯒꯦꯔꯥ ꯀꯩꯅꯣ ꯈꯪꯗꯦ ꯑꯗ ꯏꯚꯥꯏ ꯁꯪꯀꯥꯒ ꯇ ꯆꯜꯂꯦꯣꯏ ꯃꯤ ꯃꯤꯗꯤꯕꯗ ꯑꯗꯨꯗ ꯑꯃꯨꯛ ꯉꯥꯏꯍꯥꯛꯃꯨꯛ ꯆꯪꯉꯒ ꯑꯃꯨꯛ ꯋꯥꯔꯤꯃꯨꯛ ꯁꯥꯟꯅ ꯂꯩꯔꯦ
ꯏ ꯆꯥꯄꯣꯛ ꯈꯥꯃꯦꯕ ꯁꯛꯄꯨ ꯈꯪꯉꯝꯃꯤꯕꯗ
ꯈꯪꯗꯁꯤ ꯀꯩꯅꯣꯍꯦ ꯀꯨꯏ ꯈꯔꯗꯤ ꯑꯍꯟ ꯑꯣꯏꯁꯜꯍꯧꯔꯎ ꯅꯅꯨ ꯆꯟ ꯄꯇ ꯍꯜꯂꯨꯔꯦ ꯍꯥꯏꯕ ꯅꯠꯇꯦ ꯃꯁꯛꯇꯨ ꯈꯔ ꯑꯍꯟꯒꯤ ꯃꯁꯛ ꯃꯥꯜꯍꯧꯔꯕꯅꯦ
ꯎꯝ ꯎꯝ ꯁꯤꯗꯁꯨ ꯌꯥꯝꯈ ꯂꯥꯛ
ꯀꯔꯤꯦ
ꯑꯩꯈꯣꯏꯅ ꯃꯥ ꯑꯃ ꯊꯣꯛꯄ꯭ꯔꯥ
ꯀꯥꯗꯅ ꯍꯥꯏꯖ
ꯆꯪꯀꯔꯗꯥ
ꯍꯥꯥ
ꯁꯪꯀꯔꯗꯣ
ꯁꯒꯔꯗꯅꯦ ꯏꯕꯥꯏꯅꯤ ꯀꯥꯏꯩꯅꯉ
ꯑꯗꯨꯅꯦ ꯏꯕꯥꯏ ꯊꯣꯛꯄꯅꯦꯕ ꯁꯤꯗꯁꯨ ꯌꯥꯝ ꯀꯟꯅ ꯂꯥꯛꯇꯦ ꯃꯁꯛꯄꯥꯎ ꯈꯪꯅꯗ꯭ꯔꯦꯕ ꯌꯥꯝ ꯀꯟꯅ ꯏꯕꯥ ꯑꯂꯨ ꯑꯣꯏꯗꯤ ꯑꯗꯨꯝ ꯂꯥꯛꯌꯦꯦꯕꯨ
ꯁꯪꯀꯔꯗꯤ ꯃꯁꯛꯇꯣ ꯑꯍꯟ ꯑꯣꯏꯁꯟꯂꯨꯒꯦ ꯅꯍꯟꯗꯧ ꯇꯈ꯭ꯔꯦ ꯃꯥꯜ ꯃꯀꯣꯏꯒ ꯈꯥꯛꯆꯤꯜꯂꯤꯕ ꯃꯥꯜ
ꯑ ꯄꯤꯖꯤꯁꯨ ꯆꯥꯎꯅꯤ ꯀꯥꯁ ꯀꯥꯖꯅ
ꯈꯪꯗꯦꯗ ꯑꯩꯈꯣꯏ ꯏꯅꯥꯎ ꯃꯆꯥꯒꯕꯨ ꯆꯥꯎꯕ ꯅꯍꯧꯋꯦꯗ ꯑꯩꯈꯣꯏ ꯊꯥꯖꯔꯤꯁꯤ ꯅꯍꯥꯟ ꯀꯣꯟ ꯑꯃ ꯐꯪꯉꯦꯌꯦ
ꯊꯖꯥ
ꯎꯝ
ꯀꯩ ꯀꯩꯗ
ꯀꯟꯗ
ꯎꯝ ꯑꯣ
ꯁ꯭ꯀꯨꯜꯗꯣ
ꯑꯥ
ꯑꯗꯨꯒꯤ ꯑꯣꯖꯥꯅ ꯅꯣꯏ ꯏꯃꯨꯡ ꯈꯔ ꯋꯥꯕ ꯏꯃꯨꯡ ꯑꯍꯨꯝ ꯈꯥꯡꯒꯠꯂꯌꯦ
ꯎꯝ
ꯑꯗꯨꯗꯨꯒ ꯑꯣꯖꯥ ꯑꯣꯖꯥꯅꯤꯅ ꯄꯩꯁꯥ ꯄꯨꯊꯣꯛꯑꯒ ꯀꯣꯜ ꯑꯍꯨꯝ ꯄꯤꯌꯦ
ꯑꯣꯖꯅ ꯄꯨꯊꯣꯛꯕ
ꯑ ꯑꯣꯖꯥꯅꯕꯨ ꯍꯒ ꯃꯣꯏ ꯍꯣꯡꯒꯦ ꯑꯟꯕꯅꯤ
ꯀꯣꯟꯥꯏꯖꯦ ꯅꯣꯏ ꯀ ꯑꯗꯨ꯭ꯔꯥ
ꯅꯠꯇꯦꯗ ꯑꯆꯧꯕꯤꯅ ꯁꯥꯕꯗꯣꯕꯗ
ꯀꯅꯥꯅꯤꯟ ꯇꯥꯡꯒꯦ
ꯃꯆꯧꯕꯤꯅ ꯁꯥꯕꯗꯨꯅ ꯍꯦꯟꯅ ꯇꯥꯡꯉ ꯀꯩꯅꯣ ꯑꯩ ꯏꯁꯋꯥꯏꯁꯦ ꯈꯣꯡꯉꯦ ꯑꯩ ꯏꯁ ꯂꯨꯄꯥ ꯂꯤꯁꯤꯡ ꯑꯍ ꯍꯧꯖꯤꯛꯇꯤꯕꯨꯗꯤ ꯇꯥꯡꯉꯦ
ꯅꯠꯇꯦ ꯑꯩꯅ ꯍꯥꯏꯁꯤꯅ ꯑꯁꯤ ꯑꯆꯧꯕ ꯁꯤ ꯑꯆꯧꯕꯗꯨꯕꯨ ꯅꯣꯏꯁꯠ
ꯑꯆꯧꯕꯗꯨꯗꯤ ꯑꯍꯟꯥꯟꯕ ꯆꯝꯕꯗꯗꯤ ꯂꯨꯄꯥ ꯂꯤꯁꯤꯡ ꯇꯔꯥꯃ ꯇꯔꯥꯃꯉꯥ ꯌꯧꯕꯅꯦ
ꯑꯗ ꯑꯩꯅ ꯍꯥꯏꯗꯤ ꯅꯣꯏꯅ ꯁꯥꯕ ꯐꯤꯗꯨꯣ ꯁꯥ ꯌꯥꯒꯗ꯭ꯔꯕ ꯑ ꯆꯆꯧꯁꯤꯗ
ꯌꯥꯕꯅꯤꯅꯅ ꯑꯩ ꯍꯧꯖꯤꯛꯇꯤ ꯄꯨꯩꯁꯥ ꯂꯩꯇꯦ ꯄꯩꯁꯥꯔ ꯈꯤꯇꯪ ꯀꯣꯝꯃꯛꯀꯥꯟꯗ ꯂꯪ ꯂꯧꯔꯒ ꯁꯥꯍꯟꯕꯤꯒꯦ ꯇꯧꯕꯅꯤ ꯑꯩꯅ ꯑꯗꯨꯝ ꯊꯥꯔꯁꯨ ꯌꯥꯅꯕꯅ ꯌꯣꯟꯕꯗ ꯑꯩꯅ ꯑꯗꯨꯝ ꯌꯣꯟꯅꯕꯅ
ꯀꯩꯅꯣꯁꯤ ꯑꯗꯨꯝ ꯇꯥꯑ ꯂꯩꯕ꯭ꯔꯥ ꯍꯥꯏꯁꯦ ꯍꯧꯖꯤꯛ ꯑꯗꯨꯝ ꯑꯗꯃꯤ ꯂꯩꯔꯕ
ꯉꯔꯥꯡ ꯅꯍꯥꯟꯗ ꯐꯪꯈꯤꯗ ꯒꯥꯔꯤꯁꯦ
ꯁꯥꯕ ꯑꯣꯏꯍꯟꯕ꯭ꯔꯥ
ꯃꯥꯔꯥ ꯇꯃꯒ ꯍꯩꯔ ꯂꯣꯏꯦ ꯑꯗꯨ ꯏ ꯇꯝꯂꯣ ꯍꯩꯔ ꯑꯩ ꯉꯥꯛꯇꯅꯤ ꯀꯩꯅꯣ
ꯑꯗꯨꯗꯤ ꯁꯥꯕ ꯍꯩ ꯍꯥꯏ ꯍꯥꯏꯗꯤ ꯐꯤ ꯑꯃꯕꯨ ꯄꯤꯕꯤ ꯍꯥꯏꯏꯅꯦ
ꯍꯣꯏ ꯑꯗꯨ
ꯃꯣꯏ ꯁꯥꯒꯤꯗꯤ ꯁꯥ ꯌꯥꯏꯗ ꯃꯥꯆꯧꯕꯤꯒꯤ ꯀꯣꯟꯗꯨꯁꯨ ꯄꯤꯈ꯭ꯔꯦ ꯗꯩꯗꯤꯅꯦ ꯈꯣꯟꯗꯣꯝꯕꯤꯅ ꯀꯩꯅꯣꯝ ꯁꯥꯝꯕꯩ ꯑꯗꯨꯁꯨ ꯄꯤꯈ꯭ꯔꯦ ꯑꯗꯨꯁꯨ ꯑꯃꯨꯛ ꯌꯣꯟꯊꯣꯛꯈ꯭ꯔꯦ ꯑꯩꯅ ꯃꯥꯅ ꯁꯥꯔꯝꯕꯩ ꯀꯣꯟ ꯑꯃꯁꯨ ꯂꯩꯕꯅꯦ ꯑꯗꯨꯁꯨ ꯌꯣꯟꯊꯣꯛꯈ꯭ꯔꯦ
ꯇꯟ ꯇꯈ꯭ꯔꯦ
ꯅ ꯌꯣꯜꯂꯣ ꯌꯣꯜꯂꯣꯏ ꯁꯤꯖꯤꯟꯅ ꯂꯩꯔꯦ ꯑꯗꯨꯗꯤ ꯀꯗꯥꯏꯗꯒꯤ ꯄꯩꯁꯥꯗꯤ ꯀꯅꯥ ꯄꯨꯊꯣꯛꯄꯤꯗꯣꯔꯦ
ꯁꯤꯁꯨ ꯁꯤꯁꯨ ꯀꯤꯁꯥꯟ ꯍꯥꯏꯕꯕꯨ ꯑꯁꯤꯁꯨ ꯑꯁꯤꯁꯨ ꯐꯤ ꯁꯥ ꯁꯤꯁꯨ ꯐꯤ ꯁꯥꯕ ꯍꯥꯏꯕꯅꯤ ꯀꯩꯅꯣ ꯇꯧꯒꯗ꯭ꯔꯕ ꯎꯝ
ꯊꯕꯛ ꯋꯥꯅ ꯁꯨꯗꯣꯏ ꯁꯨꯗꯗꯤ ꯐꯤꯁꯥ ꯑꯃ ꯐꯠꯇ꯭ꯔꯥ ꯌꯨꯝꯗꯁꯨ ꯂꯩꯕ ꯊꯕꯛꯁꯨ ꯇꯧꯕ
ꯍꯣꯏꯗ ꯍꯧꯗꯤ
ꯑꯗꯨꯅꯦ ꯑꯗꯨ ꯁꯥꯔꯗꯤ ꯐꯩꯅ ꯀꯣꯟ ꯑꯍꯨꯝ ꯃꯔꯤ ꯁꯨꯔꯦ ꯍꯥꯏꯕ ꯌꯣꯟꯊꯣꯛꯈꯤꯗꯣ ꯌꯣꯟꯗꯕꯤꯗ ꯁꯥꯔꯗꯤ ꯐꯠꯇ꯭ꯔꯥ
ꯌꯦ ꯌꯨꯝ ꯌꯣꯟꯈꯤꯗꯕ
ꯑꯍꯥꯟꯕꯗꯨꯗꯤ ꯈꯪꯗꯦ ꯃꯤ ꯑꯣꯖꯥꯅ ꯄꯤꯔꯛꯄꯅꯤꯅ ꯌꯣꯜꯂꯔꯣꯏ ꯑꯗꯨꯗꯤ
ꯎꯝ
ꯑꯗꯨ ꯌꯣꯟꯊꯣꯛꯀꯗꯤꯣꯏꯃ ꯑꯣꯖꯥꯅ ꯊꯥꯖꯕ ꯃꯥꯡꯒꯅꯤ ꯂꯩꯇꯕꯒꯤꯗꯃꯛꯇ ꯄꯤꯕꯤꯔꯕꯥ
ꯐꯤꯒꯨꯝꯕꯗꯤ ꯅꯣꯏ ꯉꯁꯥꯏ ꯐꯤꯗꯨ ꯑꯗꯨ ꯍꯥꯟꯖꯍꯟ ꯌꯥꯔꯣꯏꯅꯦ
ꯍꯗ ꯁꯃꯤ ꯑꯣꯤ ꯆꯥꯦꯕꯅꯤ ꯍꯅ
ꯑꯩꯈꯣꯏꯒꯤ ꯈꯨꯗꯩꯒꯨꯝꯕ ꯈꯨꯅꯦꯛꯀꯨꯝꯕ ꯍꯥꯟꯅ ꯁꯥꯕ ꯅꯠꯇꯗꯦ
ꯍꯣꯏ ꯑꯗꯨ ꯁꯥꯕ ꯍꯩꯕꯅꯦ ꯍꯥꯏꯕ ꯈꯨꯗꯩꯒꯨꯝꯕ ꯐꯅꯦꯛꯀꯨꯝꯕꯗ ꯃꯥ ꯍꯥꯟꯅ ꯁꯥꯕ ꯍꯩꯖꯕꯅꯦ ꯍꯥꯏꯕ
ꯑꯗꯨ ꯍꯩ ꯍꯥꯏ ꯋꯥꯅꯤ ꯂꯣꯝꯕꯗꯣ ꯍꯩꯔꯝꯒꯦꯔꯣ ꯀꯩꯅꯣ
ꯍꯩꯇ ꯑꯗꯨꯕꯨꯗꯤ ꯍꯩꯔꯝꯃꯣꯌꯦ ꯇꯝꯃꯒ ꯍꯩꯕ ꯄꯣꯠꯅꯤ ꯑꯗꯨꯕꯨꯗꯤ
ꯀꯌꯥꯝ ꯀꯨꯏꯅ ꯆꯪꯉꯨꯅꯤꯒꯤ ꯊꯥ ꯑꯃꯐꯥꯎ ꯐꯥꯟ ꯆꯪꯉꯨ ꯑꯩꯁꯨ ꯄꯩꯁꯥꯗꯣ ꯍꯧꯖꯤꯛꯇꯣ ꯂꯩꯇ꯭ꯑꯕ ꯄꯩꯁꯥꯗꯣ ꯑꯩꯅ ꯂꯪꯗ ꯂꯧꯕꯤꯔꯒ ꯁꯥꯍꯟꯕꯤꯒꯦꯅ ꯇꯧꯕꯅꯦꯕ
ꯂ ꯄꯨ ꯀꯌꯥ ꯑꯃꯨꯛ ꯆꯪꯉꯗꯒ
ꯑꯁ ꯆꯪꯒꯅꯤ ꯀꯥꯏꯗꯅ ꯑꯍꯥꯟꯕꯩꯗꯤ ꯃꯥꯗꯤ ꯄꯣꯠ ꯆꯩ ꯂꯩꯕ ꯈꯣꯠꯄ ꯈꯣꯠꯇꯗꯄꯥꯁꯤ ꯇꯔꯥ ꯑꯃꯨ ꯆꯪꯄ
ꯁ ꯂꯩꯕ ꯍꯥꯏꯁꯤ ꯀꯩꯅꯣ ꯃꯥꯒꯤ
ꯄꯣꯠ ꯆꯩꯩ ꯍꯥꯏꯁꯦ ꯁꯨꯅꯥ ꯅꯨꯡꯂꯥ ꯂꯣꯏ ꯂꯩꯇ꯭ꯔꯗꯤ ꯌꯥꯔꯣꯏ ꯑꯍꯥꯟꯕꯗ ꯔꯥꯅꯤ ꯁꯥꯕ ꯈꯨꯨꯗ ꯐ ꯁꯒꯣ ꯃ
ꯔꯥꯅꯤꯒꯤꯔꯣꯅ ꯍꯥꯏꯖ
ꯎꯝ ꯔꯥꯅꯤ ꯁꯍꯥꯟꯕꯒꯤ ꯍꯥꯏꯕ ꯑꯩꯅ ꯌꯥꯅꯤꯗꯨꯅ ꯄꯩꯁꯥꯅ ꯐꯪꯉꯔꯁꯪꯦ ꯌꯥꯝꯅ
ꯎꯝ ꯑꯗꯣ ꯑꯗꯨꯗꯣ ꯇꯝꯗꯣꯏꯔꯥꯁꯤꯔ ꯑꯗꯨꯝ
ꯀꯔꯤ
ꯔꯥꯅꯤ ꯁꯥꯕꯗ ꯑꯗꯨꯝ ꯑꯗꯨꯗꯩ ꯍꯧꯔꯛꯄꯗꯒꯤꯩ ꯑꯗꯨꯝ ꯇꯝꯍꯜꯂꯗꯤ ꯐꯤ ꯃꯥꯡꯉꯣꯏꯗ꯭ꯔꯁꯤꯅꯤ
ꯃꯥꯡꯉꯣꯍꯦ ꯃꯇꯦꯡ ꯑꯃꯈꯛ ꯁꯥꯕ ꯇꯝꯗꯣꯏ ꯀꯩꯅꯣ ꯀꯥꯞ ꯑꯃ ꯑꯅꯤꯃꯨꯛꯇꯪ ꯁꯥꯕ
ꯎꯝ ꯑꯃꯨꯀ ꯇꯧꯔꯛꯑꯒꯦ
ꯎꯝ